ꯍꯜꯂꯣ ꯇꯥꯕꯔꯣ ꯍꯧꯒꯠꯂꯦꯅꯦ ꯑꯩ ꯉꯁꯤ ꯉꯔꯥꯡꯗ ꯕꯣꯜ ꯌꯦꯡꯗꯦꯕ ꯑꯩꯗ ꯌꯦꯡꯉꯅ ꯉꯒꯜꯂꯦ ꯇꯨꯝꯕꯁꯨ ꯅꯨꯡꯉꯥꯏꯔꯦ ꯉꯅꯨꯡꯥꯏꯅꯁꯨ ꯇꯨꯝꯃꯦ
ꯑꯥ ꯅꯪ ꯑꯩ ꯌꯦꯡꯗꯦ ꯉꯔꯥꯡꯗꯣ ꯌꯦꯡꯗ꯭ꯔꯁꯨ ꯈꯔ ꯊꯦꯡꯉꯦ
ꯑꯗꯨꯒꯤꯅꯤꯅꯦ ꯅꯪꯁꯨ ꯉꯟꯅ ꯍꯒꯠꯂꯤꯗꯣ ꯕꯣꯜ ꯌꯦꯡꯉꯥꯗꯤ ꯍꯧꯖꯤꯛ
ꯑꯩ ꯅꯝꯗꯦ ꯕꯣꯜ ꯌꯦꯡꯕ ꯇꯥꯂꯦꯟ ꯂꯩꯗꯦ
ꯑꯣ ꯌꯦꯡꯕꯗꯤ ꯌꯥꯏ ꯑꯗꯣ ꯑꯩꯅ ꯑꯄꯥꯝꯕ ꯁꯥꯟꯅꯗꯕꯅꯤꯅ ꯑꯩꯗꯤ ꯌꯦꯡꯗꯦ
ꯎꯝ ꯍꯣꯏ ꯑꯩꯁꯨ ꯑꯄꯥꯝꯕ ꯁꯥꯟꯅꯅꯦ ꯉꯁꯤꯗꯤ
ꯑꯄꯥꯝꯕ ꯁꯅꯥꯔꯗꯤ ꯌꯦꯡꯅꯤꯡꯕ ꯅꯠꯇ꯭ꯔꯗꯤ ꯁꯨꯛ ꯌꯦꯡ ꯌꯦꯡꯅꯤꯡꯗꯦ
ꯀꯅꯥ ꯉꯁꯤꯗꯤ ꯀꯩ ꯏꯟꯁꯥꯡ ꯊꯣꯡꯅꯤꯉꯥꯏ ꯇꯧꯔꯒꯦ
ꯑꯩ ꯉꯁꯤ ꯏꯟꯁꯥꯡ ꯊꯣꯡꯉꯣꯏꯗꯦ ꯑꯩꯗꯤ ꯗꯨꯀꯥꯟꯗ ꯂꯩꯔꯦ ꯏꯃꯥꯟꯅꯕꯤ ꯊꯣꯡꯒꯅꯤ ꯏꯃꯥꯟꯅꯕꯤ ꯑꯃꯗ ꯃꯥꯅ ꯊꯣꯡꯒꯅꯤ
ꯅꯨꯡꯉꯥꯏꯔꯦꯅꯦ ꯅꯪꯗꯤ ꯊꯕꯛꯁꯨ ꯇꯧꯋꯦ ꯄꯩꯁꯥꯁꯨ ꯇꯥꯜꯂꯦ ꯅꯨꯡꯉꯥꯏꯅꯦ
ꯈꯪꯗꯦꯗꯥ ꯏꯗꯤ ꯆꯗꯤ ꯄꯅꯤ ꯊꯪꯗ ꯂꯩ
ꯑꯣꯝ
ꯆꯥꯛ ꯊꯣꯡꯉꯕꯣ
ꯑꯩ ꯊꯣꯡꯅꯤꯡꯉꯥꯏ ꯇꯧꯔꯤ
ꯉꯁꯤꯗꯤ ꯀꯗꯥꯥꯏꯗ ꯆꯠꯀꯅꯤ ꯅꯪ
ꯉꯁꯤꯁꯨ ꯉꯔꯥꯡ ꯆꯠꯄꯒꯨꯝꯅ ꯑꯗꯨꯝ ꯆꯠꯀꯅꯤ
ꯇꯦꯡꯅ ꯂꯥꯛꯇꯣꯏꯔꯥ
ꯑꯩꯔꯥ ꯇꯦꯡꯅ ꯌꯥꯝ ꯊꯦꯡꯅ ꯂꯥꯛꯑꯣꯏꯗ ꯈꯔ ꯉꯟꯗꯧ ꯈꯪꯗꯦ ꯑꯣꯖꯥ ꯂꯥꯛꯄ ꯃꯍꯨꯠꯇ ꯌꯦꯡꯉꯅꯤ ꯑ ꯃꯇꯥꯡꯗ ꯌꯦꯡꯒꯅꯤ
ꯑꯣ ꯉꯟꯅ ꯂꯥꯛꯄ ꯃꯇꯝꯁꯨ ꯂꯩꯕ ꯊꯦꯡꯅ ꯂꯥꯛꯄ ꯃꯇꯝꯁꯨ ꯂꯩꯕ ꯇꯝꯕ ꯉꯝꯗꯦꯕ ꯑꯗꯨꯒꯤ
ꯎꯝ ꯑꯣꯖꯥꯁꯤꯡꯁꯨ ꯊꯦꯡꯅ ꯂꯥꯛꯄ ꯑꯗꯨꯒꯤ ꯀ꯭ꯂꯥꯁ ꯂꯧꯕꯗꯣ
ꯁꯅꯥ ꯍꯧꯖꯤꯛ ꯀꯥꯟꯁꯦ ꯀꯩꯅꯣꯝ ꯇꯧꯋꯤꯅꯦ ꯅꯨꯡꯁꯥ ꯁꯥꯃꯟꯕꯗ ꯃꯄꯥꯟ ꯐꯥꯎ ꯊꯣꯛꯅꯤꯡꯗꯦꯅꯦ
ꯑꯣ ꯍꯣꯏ
ꯅꯣꯏꯗꯤ ꯗꯨꯝ ꯅꯨꯡꯇꯤꯒꯤ ꯆꯠꯄꯅꯤꯅ ꯑꯩꯗꯤ ꯇꯜꯂꯤ ꯆꯠꯇꯕ ꯀꯨꯏꯔꯕꯅꯤꯅ ꯆꯠꯅꯤꯡꯉꯥꯏ ꯇꯜꯂꯤ
ꯍꯩꯅꯔꯦꯗ ꯈꯣꯏꯗꯤ ꯌꯨꯝꯗ ꯂꯩꯃꯜꯂꯁꯨ ꯀꯩꯅꯣꯝ ꯇꯧꯋꯦꯕꯀꯣ
ꯎꯝ ꯌꯨꯝꯗ ꯂꯩꯔꯁꯨ ꯅꯨꯡꯉꯥꯏꯇꯤꯌꯦ ꯀꯩꯅꯣ ꯀꯣꯏꯕ ꯆꯠꯄ ꯃꯄꯥꯟ ꯈꯔ ꯈꯔ ꯆꯠꯄꯗ ꯑꯗꯨꯝ ꯍꯦꯟꯅ ꯅꯨꯡꯉꯥꯏꯗ ꯅꯨꯡꯉꯥꯏꯕꯗꯤ ꯎꯝ
ꯅꯪꯗꯤ ꯑꯗꯨꯝ ꯃꯄꯥꯟꯁꯨ ꯆꯠꯂꯦꯅ ꯃꯤꯁꯤꯡꯁꯨ ꯎꯔꯦ ꯌꯥꯔꯦ ꯑꯗꯨ ꯃꯄꯥꯥꯟꯅꯤ
ꯍꯝ
ꯃꯄꯥꯟꯗ ꯅꯠꯇꯦꯗ ꯑꯩꯗꯤ ꯍꯣꯔꯦꯟ ꯄꯨꯡ ꯑꯅꯤ ꯃꯈꯥꯏ ꯑꯍꯨꯝ ꯇꯥꯔꯗꯤ ꯑꯩꯒꯤꯗꯤ ꯗ꯭ꯌꯨꯇꯤ ꯂꯣꯏꯔꯦꯕ ꯑꯩꯒꯤ ꯊꯕꯛ ꯂꯣꯏꯔꯦꯕ
ꯎꯝ ꯅꯣꯏ ꯅꯃꯥꯟꯅꯕꯤ ꯑꯃꯅ ꯑꯃꯨꯛ ꯁꯤꯟꯕ
ꯑ ꯃꯥꯅ ꯀ꯭ꯂꯥꯁ ꯆꯠꯂꯅꯤ ꯀ꯭ꯂꯥꯁ ꯃꯥ ꯍꯜꯂꯛ ꯄ ꯀꯥꯟꯗ ꯑꯩ ꯑꯃꯨꯛ ꯌꯨꯝꯗ ꯆꯠꯂꯅꯤ ꯄꯣꯊꯥꯔꯅꯤ ꯃꯥ ꯍꯜꯂꯛꯇ꯭ꯔꯤꯐꯥꯎ ꯑꯩ ꯁꯣꯝꯗ ꯂꯩꯕ
ꯅꯪꯗꯤ ꯃꯈꯥ ꯇꯝꯊꯗ꯭ꯔꯦ
ꯍꯥꯥ
ꯅꯪ ꯃꯈꯥ ꯇꯝꯊꯗ꯭ꯔꯦ
ꯇꯝꯗ꯭ꯔꯦ ꯀꯣꯂꯣꯖ ꯀꯥꯕ ꯂꯣꯏꯔꯒ ꯁꯤꯛ ꯁꯤꯃꯤꯁꯇꯔ ꯐꯥꯎ ꯀꯥꯕ ꯂꯣꯏꯔꯒ ꯑꯗꯨꯝ ꯇꯣꯛꯑꯦ
ꯎꯝ ꯇꯝꯊꯣꯛꯑꯣ ꯇꯝꯊꯣꯛꯑꯣ ꯃꯇꯝ ꯂꯩꯔꯗꯤ
ꯇꯝꯊꯥꯅꯤ ꯇꯝꯊꯥꯔꯁꯨ ꯀꯥꯟꯅꯗ꯭ꯔꯦꯕ ꯇꯝꯕꯒ ꯇꯝꯗꯕꯒ ꯆꯞ ꯃꯥꯟꯅꯕ ꯂꯥꯛꯑꯦꯕ ꯀꯦꯝ ꯀꯥꯟꯅꯗ꯭ꯔꯦ
ꯀꯩꯅꯣ ꯇꯥꯥꯟꯕꯗ ꯐ
ꯌꯥꯝ ꯂꯨꯏꯅꯦ ꯍꯟꯗꯛꯁꯦ
ꯎꯝ ꯀ꯭ꯋꯥꯂꯤꯇꯤ ꯌꯥꯎꯗ꯭ꯔꯗꯤ ꯌꯥꯗꯦ
ꯎꯝ ꯏꯔꯥꯡꯅ ꯑꯃꯨꯛ ꯐꯠꯇꯕꯅꯦ
ꯑꯥ ꯂꯩꯗꯣꯏꯔꯥ ꯅꯦꯛꯁ ꯏꯌꯥꯔꯁꯨ
ꯈꯪꯗ꯭ꯔꯦꯗ ꯅꯦꯛꯁ ꯏꯌꯥꯔ ꯀꯃꯥꯏꯅ ꯇꯧꯗꯣꯏꯅꯣ ꯍꯧꯖꯤꯛ ꯀꯩꯅꯣ ꯍꯧꯖꯤꯛ ꯇꯝꯕ ꯉꯝꯗꯦ ꯂꯩꯒꯅꯤ ꯍꯥꯏꯕꯁꯨ ꯉꯝ ꯗꯦ ꯂꯩꯔꯣꯏ ꯍꯥꯏꯕꯗꯨꯕꯁꯨ ꯉꯝꯗꯦ ꯃꯇꯝ ꯂꯥꯑ ꯀꯥꯟꯗ ꯈꯪꯒꯅꯤ
ꯍꯣꯏ ꯑꯗꯨꯃꯥꯏꯅ ꯇꯧꯔꯣ
ꯀꯔꯤꯁꯨ ꯑꯇꯣꯞꯄ ꯊꯕꯛ ꯂꯩꯇ꯭ꯔꯗꯤ ꯐꯝꯃꯁꯨ ꯀꯥꯏꯗꯦꯗ
ꯍꯥꯏꯅꯦ ꯃꯇꯝꯁꯨ ꯌꯥꯏꯌꯦ ꯅꯪꯒꯤꯗꯣ ꯑꯗꯨꯝ ꯅꯨꯡꯉꯥꯏꯔꯝꯅꯦꯕ ꯅꯣꯏ ꯀꯩꯅꯣꯝ ꯇꯧꯗꯦꯀꯣ ꯎꯝ ꯅꯨꯡꯗꯥꯡꯒꯤꯗꯤ ꯂꯩꯇꯦꯀꯣ ꯅꯨꯡꯗꯥꯡꯒꯤ ꯁꯦꯐꯅꯦ
ꯅꯨꯡꯗꯥꯡ ꯅꯨꯡꯗꯥꯡ ꯍꯥꯏꯕꯨ ꯄꯨꯡ ꯅꯤꯄꯜ ꯐꯥꯎ
ꯑ ꯑꯥ
ꯄꯨꯡ ꯅꯤꯄꯥꯥꯟ ꯏꯃꯥꯟꯅꯕꯤ ꯐꯝꯃꯗꯤ ꯂꯣꯏꯔꯦ ꯃꯥꯅ ꯃꯅ ꯂꯥꯛꯑꯁꯨ ꯑꯣꯏꯔꯕꯨ
ꯎꯝ ꯑ ꯈ ꯇꯅ ꯑꯃꯤ
ꯃꯤ ꯑꯅꯤꯈꯛꯇꯅꯤ ꯑꯩꯅ ꯄꯨꯡ ꯇꯔꯦꯠ ꯗꯒꯤ ꯄꯨꯡ ꯑꯅꯤ ꯃꯈꯥꯏ ꯑꯍꯨꯝꯐꯥꯎ ꯏꯃꯥꯟꯅꯕꯤꯅ ꯄꯨꯡ ꯑꯍꯨꯝꯗꯒꯤ ꯑꯗꯨ ꯂꯣꯏꯗ꯭ꯔꯤꯐ ꯄꯨꯡ ꯅꯤꯄꯜ ꯑꯗꯨꯒ ꯑꯃꯨꯛ ꯑꯃꯨꯛ ꯑꯩꯅ ꯆꯥꯛ ꯊꯣꯡꯕꯤꯕ
ꯎꯝ ꯌꯥꯏꯅꯦ ꯅꯣꯏꯅꯤꯗꯤ ꯀ꯭ꯂꯥꯁꯦ ꯆꯠꯅꯦ ꯃꯤ ꯑꯃ ꯑꯃꯥꯗꯨꯗꯤ
ꯀꯩꯅꯣ ꯀꯣꯂꯦꯖꯁꯨ ꯀꯥꯔꯤꯌꯦ ꯀꯩꯅꯣꯃꯨ ꯄ꯭ꯔꯥꯏꯃꯔꯤ ꯑꯣꯖꯥꯒꯤꯔ ꯀꯩꯅꯣ ꯑꯃꯁꯨ ꯇꯝꯂꯤꯅꯤ ꯑꯗꯨ ꯑꯗꯨꯝ ꯆꯠꯗꯥꯥꯏꯅꯠꯇ
ꯑꯣ ꯀꯩꯅꯣ ꯇ꯭ꯔꯦꯟꯅꯤꯡꯗꯣ
ꯑꯣ ꯑꯣ ꯑꯣ ꯔꯥꯏꯝꯁꯀꯨꯝꯕ ꯀꯩꯀꯩꯅꯣ ꯑꯉꯥꯡꯒꯤ ꯏꯁꯩꯁꯤꯡ ꯃꯤ ꯌꯥꯝ ꯂꯩꯗꯅ ꯑꯗꯨꯒꯤ
ꯎꯝ ꯑꯗꯣ ꯎꯝ ꯅꯪꯁꯨ ꯇꯧꯕ ꯅꯠꯇ꯭ꯔꯣ ꯅꯣꯏꯗꯣ
ꯒꯤ ꯏꯟꯇꯔꯦꯁ ꯑꯩꯅ ꯑꯄꯥꯝꯕ ꯅꯠꯇꯦꯗ ꯕꯤꯜ ꯂꯩꯇꯦ ꯑꯩꯗꯤ ꯑꯗꯨꯒꯨꯝꯕ ꯑꯗꯣ ꯑꯉꯥꯡ ꯑꯣꯖꯥꯒꯨꯝꯕ ꯑꯩꯗꯤ ꯁꯨꯛꯂꯩ ꯂꯩꯇꯦ ꯈꯪꯗꯦ ꯂꯩꯅꯗꯦꯕ ꯑꯉꯥꯡ ꯃꯆꯥ ꯃꯆꯥꯁꯤꯡꯗ ꯑꯁ ꯁꯟꯅꯕ ꯇꯥꯛꯄ ꯑ ꯋꯥꯏ ꯇꯜꯂꯦ
ꯌꯥꯝꯃꯒꯟ
ꯑꯩꯅ ꯑꯄꯥꯝꯕ ꯅꯠꯇ꯭ꯔꯦꯗ ꯇꯔꯦꯠ
ꯃꯣꯏꯗꯤ ꯐꯩꯅ ꯑꯗꯨꯝ ꯏꯅꯔꯖꯤ ꯌꯥꯎꯕꯁꯤꯡꯗꯤ ꯇꯧꯁꯤ ꯑꯃꯝꯕ ꯁꯤꯡ
ꯎꯝ ꯃꯥꯗꯤ ꯍꯜꯂꯦ ꯑꯣ ꯑꯍꯥꯟꯕ ꯆꯠꯄ ꯀꯥꯟꯗꯅꯦ ꯃꯥꯗꯤ ꯀꯩꯅꯣ ꯍꯜꯂꯛꯂꯒ ꯃꯥꯒꯤ ꯀ꯭ꯂꯥꯁꯇ ꯑꯣꯖꯥꯁꯤꯡꯅ ꯇꯝꯂꯝꯕꯁꯤꯡꯗꯣ ꯇꯥꯛꯂꯝꯕꯁꯤꯡꯗꯣ
ꯎꯝ
ꯃꯊꯟꯇ ꯑꯃꯨꯛ ꯑꯩꯉꯣꯟꯗ ꯂꯩꯔꯒ ꯖꯒꯣꯏ ꯁꯥꯔꯅꯤ ꯗꯨꯃꯥꯏ ꯇ ꯍꯋꯦ ꯑꯗꯨꯗꯨꯗꯥꯥꯛ ꯇ ꯍꯋꯦ ꯍꯅ
ꯁꯤꯝ ꯐꯥꯏꯅꯦ ꯀꯩꯅꯩꯅꯣ ꯑꯗꯨ ꯅꯠꯇ꯭ꯔꯣ ꯃꯅꯥꯛꯇ ꯀꯣ ꯈꯔ ꯂꯥꯛꯄꯗꯣ ꯑꯗꯨꯗ ꯑꯣꯏꯔꯝꯅꯦꯕ
ꯔꯤꯝꯁꯇꯣꯝꯗ ꯍꯥꯏꯕ꯭ꯔꯥ ꯈꯪꯗꯦ ꯑꯩꯁꯨ ꯗ ꯀꯩꯅꯣ ꯀꯩꯅꯣ ꯅꯨꯡꯅꯥꯥꯏ ꯍꯥꯏꯕꯅꯦ ꯑꯩꯁꯨ ꯈꯪꯗꯦ ꯃꯐꯝ ꯑꯦꯛꯖꯦꯛꯄꯨꯗꯤ
ꯑꯩꯗꯤ ꯀꯩꯅꯣ ꯁꯦꯀꯦꯟꯗꯔꯤ ꯃꯐꯝ ꯂꯩꯕꯗꯨꯔꯥ ꯈꯪꯕ
ꯃꯥꯖꯤ ꯗ꯭ꯔꯤꯝꯁ ꯔꯣꯝꯗꯝ ꯆꯂꯤ
ꯎꯝ
ꯏꯃꯥꯟꯅꯕꯤ ꯑꯃꯁꯨ ꯂꯩꯔꯤꯗ ꯃꯥꯗꯤ ꯇꯝꯕ ꯂꯣꯏꯈ꯭ꯔꯕꯅꯦ ꯍꯧꯖꯤꯛꯇꯤ ꯐ꯭ꯔꯤꯗ ꯂꯩꯔꯦ ꯃꯥꯗꯤ
ꯑꯁ ꯑꯣꯖꯥ ꯊꯤꯕ ꯌꯥꯕꯅꯦ ꯌꯥꯝ ꯊꯤꯕꯅꯦ ꯌꯥꯝ ꯀꯩꯅꯣ ꯀꯧꯕꯅꯦ ꯉꯥꯡ ꯑꯗꯨꯁꯤꯡꯗꯨꯗꯤ ꯑ ꯀꯩꯅꯣ ꯃꯣꯏꯅ ꯊꯤꯗ꯭ꯔꯗꯤ ꯂꯩꯔꯔꯣꯏꯗ ꯑꯩꯁꯨ ꯏꯅꯥꯎꯄꯤ ꯃꯣꯏꯅꯤꯒꯤꯗꯣ ꯀꯩꯅꯣ ꯄꯤꯁꯟꯕꯅꯦꯕ ꯃꯣꯏꯒꯤ ꯔꯤꯖꯨꯃꯦꯟꯗꯣ ꯁꯤꯚꯗꯣ ꯄꯤꯁꯜꯂꯒ ꯇꯧꯍꯟꯕꯅꯦꯕ ꯏꯟꯇꯔꯚꯤꯌꯨ ꯑꯗꯨꯝ ꯇꯧꯔꯒ ꯑꯗꯨꯝ ꯃꯣꯏꯅ ꯄꯥꯕꯗꯤ ꯑꯗꯨꯝ ꯂꯧꯋꯦꯕ ꯐꯝ ꯃꯣꯏꯗꯤ ꯇꯧꯈ꯭ꯔꯦ ꯆꯍꯤ ꯍꯧꯔꯤꯉꯩꯗꯒꯤ ꯇꯧꯈ꯭ꯔꯦ ꯃꯣꯏꯅꯤꯗꯤ
ꯍꯒꯤꯅꯦ ꯃꯅꯕꯤꯔꯦꯁꯤ ꯆ ꯊꯤꯗꯦ ꯃꯊꯟꯗ ꯑꯗꯨꯝ ꯂꯩꯅꯦ ꯎꯝ
ꯎꯝ ꯎꯝ ꯀꯩꯅꯣ ꯅꯦꯛꯁ ꯏꯌꯥꯔꯒꯤꯗꯣ ꯑꯃꯨꯛ ꯂꯩꯒꯅꯤ ꯇꯧ ꯆꯂꯣ ꯍꯥꯏ ꯑꯅꯤ
ꯑꯣ ꯍꯥꯏꯕꯤꯒ ꯃꯣꯏꯅꯁꯨ ꯈꯔ ꯀꯩꯅꯣ ꯇꯧꯔꯗꯤ ꯐꯥꯗꯣꯏꯕ ꯇꯝꯕ ꯍꯦꯛ ꯂꯣꯏꯔꯒ ꯑꯣꯖꯥ ꯀꯩꯀꯩ ꯂꯩꯒꯦ ꯍꯥꯏꯅ ꯃꯊꯟꯗ ꯊꯤꯕ ꯑꯣꯏꯔꯗꯤ ꯐꯥꯗꯣꯏꯕ ꯑꯗꯨꯁꯨ ꯅꯠꯇꯦꯕ ꯑꯗ ꯇꯝꯕ ꯂꯣꯏꯔꯒ ꯀꯩꯅꯣ ꯄꯥꯔꯠ ꯇꯥꯏꯝ ꯖꯣꯕꯀꯨꯝꯕ ꯈꯤꯔꯦ ꯔꯃꯗ
ꯎꯝ ꯍꯥꯏꯕꯗꯤ ꯃꯥꯡꯉꯦꯗꯅ ꯑꯩꯈꯣꯏ ꯇꯝꯕꯁꯨ ꯕꯂꯨ ꯂꯩ ꯂꯩꯇ ꯑꯗꯨꯅꯦ ꯑꯗꯨꯗꯤ ꯃꯥꯅ ꯆꯨꯁ ꯇꯧꯔꯗꯤ ꯑꯗꯨꯃꯥꯏꯅ ꯆꯨꯁ ꯇꯧꯔ ꯑꯦꯛꯁꯄꯤꯔꯤꯌꯦꯟꯁ ꯍꯥꯟꯅꯜꯂꯣ ꯇꯧꯅꯤꯡꯉꯥꯏ ꯁꯦꯝꯕ ꯇꯥꯕꯅꯦꯕ ꯍꯧꯖꯤꯛꯀꯥꯟꯁꯨ ꯂꯨꯑꯦꯕꯀꯣ ꯑꯗꯨꯒ ꯂꯣꯏꯔꯁꯨ ꯑꯦꯛꯁꯄ꯭ꯔꯦꯟ ꯂꯩꯗ꯭ꯔꯗꯤ ꯌꯥꯗꯦꯕ ꯍꯧꯖꯤꯛꯀꯥꯟꯗꯤ
ꯑꯗꯨꯅꯤ ꯂꯥꯏꯔꯤꯛ ꯌꯥꯝ ꯍꯩꯅ ꯂꯥꯛꯑꯂꯁꯨ ꯍꯧꯖꯤꯛ ꯀꯥꯟꯗ ꯑꯦꯛꯁꯄꯤꯔꯤꯌꯦꯟꯁꯀ ꯒꯨꯝꯕ ꯁꯥꯔꯇꯤꯐꯤꯀꯦꯠ ꯀꯨꯝꯕ ꯃꯌꯥꯝ ꯂꯩꯔꯤꯗꯅ ꯑꯗꯨ ꯄꯪꯆꯪ ꯆꯪꯕ ꯌꯥꯗ꯭ꯔꯦꯕ ꯍꯤꯗꯥꯛꯁꯦ
ꯑꯥ ꯑꯗꯨꯅꯦ ꯍꯧꯖꯤꯛꯀꯥꯟꯅ ꯌꯥꯗ꯭ꯔꯦ
ꯇꯧꯕꯗ ꯑꯦꯛꯁꯄꯤꯔꯤꯌꯦꯟ ꯂꯩꯕ ꯁꯤꯒꯨꯝꯕ ꯀꯩꯅꯣ ꯁꯥꯔꯇꯤꯐꯤꯀꯦꯠ ꯌꯥꯎꯗ꯭ꯔꯗꯤ ꯆꯪꯕ ꯌꯥꯔꯣꯏꯨꯝ ꯀꯨ ꯑꯦꯁ ꯇꯜꯦ
ꯎꯝ
ꯁꯥꯔꯇꯤꯐꯤꯀꯦꯠ ꯂꯩꯕꯁꯤꯡꯕꯨꯗꯤ ꯈꯔ ꯐꯩꯅꯤ
ꯎꯝ ꯍꯥꯥ ꯀꯩ ꯍꯥꯏꯕ
ꯇꯧꯔꯤꯑꯕꯀꯣ ꯃꯥꯗꯣ ꯍꯧꯖꯤꯛ ꯍꯧꯖꯤꯛ ꯇꯧꯔꯤꯑꯕ ꯋꯥ
ꯑꯣ ꯃꯥ ꯂꯣꯍꯤꯠ ꯆꯈ꯭ꯔꯦꯅꯤ
ꯇ꯭ꯔꯦꯅꯤꯡꯕꯨꯗꯤ ꯂꯣꯏ ꯈꯔꯥ ꯍꯟꯗꯛ ꯀꯩꯅꯣ ꯕꯤ ꯑꯦꯠ ꯇꯝꯊꯣꯛꯀꯦ ꯇꯧꯅꯦ ꯃꯥ ꯑꯣꯖꯥꯕꯨꯗꯤ ꯍꯧꯖꯤ ꯀ꯭ꯂꯥꯁ ꯇꯦꯟ ꯀ꯭ꯂꯥꯁ ꯇꯦꯟ ꯈꯛꯇꯅꯤꯗ ꯄ꯭ꯔꯥꯏꯚꯦꯠ ꯑꯣꯏꯕꯅꯤꯗ ꯃꯥꯒꯤ ꯊꯕꯛ ꯅꯠꯇ꯭ꯔꯦ ꯍꯧꯖꯤꯛꯇꯤꯗꯤ ꯍꯟꯗꯛꯅ ꯕꯤ ꯑꯦꯠ ꯇꯝꯊꯒꯦ ꯇꯧꯕꯅꯦꯕ ꯃꯥꯗꯣ ꯑꯦꯛꯖꯥꯝꯗ ꯑꯦꯛꯖꯥꯝ ꯊꯥꯔꯀꯥꯟꯗ ꯀꯩꯅꯣ ꯈꯟꯕ꯭ꯔꯥ ꯈꯟꯗꯕ꯭ꯔꯥ ꯑꯩꯁꯨ ꯈꯪꯉꯦ
ꯍꯧꯖꯤꯛꯀꯥꯟꯁꯨ ꯐꯣꯝ ꯊꯣꯛꯛꯏꯅꯤ ꯑꯗꯣ ꯑꯩꯁꯨ ꯂꯦꯞ ꯑꯩꯁꯨ ꯑꯗꯨꯃꯥꯏꯅ ꯈꯟꯕꯅꯦ ꯇꯥꯎꯕꯗꯤ ꯌꯥꯔꯦ ꯑꯗꯣ ꯄꯩꯁꯥ ꯆꯪꯉ ꯃꯅꯦ ꯂꯒꯥꯝꯗꯦꯕꯄ
ꯃꯥꯁꯨ ꯗꯤ ꯑꯦꯝꯗ ꯀꯩꯅꯣ ꯐꯣꯝꯗ ꯍꯥꯟꯅꯩ ꯂꯧꯗꯤ ꯂꯧꯈ꯭ꯔꯕꯅꯤ ꯑꯗꯨꯒ ꯇꯨꯃꯤ ꯂꯩꯈ꯭ꯔꯦ ꯀꯔꯤ ꯇꯧꯕꯖꯥꯠꯂ ꯃꯃꯤꯡ ꯊꯣꯛꯇꯕ ꯃꯥꯜꯂꯦ ꯇ꯭ꯔꯦ ꯇꯦꯁ
ꯇꯧꯕꯅꯗꯤ ꯐꯕꯅꯦ ꯃꯣꯏꯗꯣ ꯌꯥꯗꯕꯅꯤꯅꯦ ꯃꯣꯏꯁꯦ
ꯃꯣꯏꯒꯤ ꯊꯕ
ꯃꯆꯦ ꯍꯌꯦ
ꯎꯝ ꯖꯤ ꯀꯥꯖ ꯂꯨꯔ ꯔꯦ ꯂꯣꯣꯏꯅꯃ ꯃꯤ ꯑꯣꯏꯅꯤꯡꯉꯥꯏꯁꯦ ꯌꯥꯝ ꯂꯨꯔꯦꯕ ꯅꯪꯁꯨꯣ ꯀꯩꯅꯣꯝ ꯀꯩꯅꯣꯝ ꯑꯇꯩꯁꯨ ꯇꯧꯔꯣꯏꯗ꯭ꯔꯣ ꯁꯤ ꯅꯠꯇꯕ ꯇꯥꯕ꯭ꯔꯣ ꯇꯥꯔꯕꯣ
ꯍꯧ ꯇꯥꯏ ꯇꯥꯏ
ꯅꯪꯒꯤ ꯈꯣꯟꯗꯣ ꯆꯞꯄꯦ ꯑꯗꯨꯒꯤꯅꯤꯗꯥ
ꯈꯪꯗꯦꯅ ꯈꯟꯖꯤ ꯇꯥꯗ꯭ꯔꯦ ꯍꯧꯖꯤꯛ ꯑꯗꯨꯗꯤ ꯑꯩꯗꯤ ꯊꯪꯕ꯭ꯔꯖꯥꯔꯥ ꯌꯦꯡꯉ ꯀꯥꯟꯗ ꯊꯝꯦ
ꯎꯝ
ꯅꯪꯅ ꯍꯧꯖꯤꯛ ꯀꯔꯤ ꯌꯦꯟꯖꯥꯡ ꯊꯣꯡꯗꯣꯏꯕ
ꯑꯩꯗꯣ ꯑꯩꯁꯨ ꯈꯪꯗ꯭ꯔꯤꯗ ꯕꯦꯟꯗ꯭ꯔꯤꯒ ꯁꯧꯒꯔꯤꯒ ꯑꯂꯨꯒ ꯈꯪꯗ꯭ꯔꯦ ꯃꯤꯛꯁ ꯇꯧꯔ ꯁ ꯊꯣꯡꯒꯦ ꯇꯧꯔꯤ
ꯆꯥꯎ ꯆꯥꯎ ꯁꯧꯒꯔꯤꯒ ꯑꯜꯂꯨ ꯊꯣꯡꯉꯣ ꯕꯗꯔꯤꯅ ꯁꯤꯡꯖꯨ ꯀꯩꯅꫭꯁ‌ꯦꯝꯃꫭ ꯏꯕꯣꯟꯣꯟꯕꯁ ꯆꯦꯟꯕꯤꯔ ꯀꯩꯅꯣ ꯈꯪꯗꯦ ꯅꯪꯅ ꯑꯄꯥꯝꯕ ꯍꯦꯛ ꯇꯧꯔꯣ ꯅꯊꯟꯗ ꯂꯩꯕꯅꯦ ꯍꯥꯏꯕ ꯅꯠꯇ꯭ꯔꯣ ꯏꯊꯟꯇ ꯂꯩꯕꯅꯤ ꯍꯥꯏꯕ ꯅꯠꯇ꯭ꯔꯣ
ꯅꯠꯇꯦꯍꯦ ꯏꯅꯥꯎ ꯅꯨꯨꯄꯤ ꯑꯅꯤꯒ
ꯑꯣ ꯃꯤ ꯑꯍꯨꯅꯤꯅ‌ꯦ ꯃꯗꯨꯗꯤ
ꯃꯣꯏꯅꯤꯗꯤ ꯀ꯭ꯂꯥꯁ ꯆꯠꯂꯅꯤ ꯑꯗꯨꯅꯦ ꯑꯩꯅ ꯃꯣꯏꯒꯤ ꯑꯣꯖꯥ ꯇꯧꯔꯤꯕ
ꯑꯣ ꯑꯣ
ꯑꯗꯨꯒꯤꯅꯤ ꯑꯅ
ꯅꯆꯤꯟ ꯅꯅꯥꯎ ꯑꯗꯨꯝ ꯂꯩꯃꯤꯟꯅꯔꯗꯤ ꯅꯨꯡꯉꯥꯏ ꯀꯩꯅꯣ
ꯎꯝ
ꯑꯁꯨ ꯏꯅꯥꯎꯅꯨꯄꯤ ꯑꯃꯒꯥ